ꯑꯧ ꯑꯗꯨꯃꯥꯏ ꯈꯟꯒꯅꯨ
ꯀꯩꯅꯦꯕ ꯃꯦꯒꯤ ꯊꯣꯡꯕ ꯈꯛꯇ ꯍꯩꯌꯦꯕ
ꯑ ꯑꯩ ꯑꯗꯨꯃꯥꯏꯅ ꯍꯥꯏꯗꯦ ꯍꯥꯏꯕꯗꯤ ꯑꯦ ꯑꯩꯅ ꯍꯥꯏꯕꯗꯤꯀꯣ
ꯆꯥꯃꯜ ꯂꯁꯨ ꯍꯥꯎꯇꯦ ꯁꯤꯅꯦꯕ ꯎꯝ ꯑꯩ
ꯑꯗꯨꯝ ꯇꯣꯏꯅ ꯆꯥꯔꯗꯤ ꯍꯥꯎ ꯇ ꯍꯥꯏꯕꯗ ꯏꯌꯥ ꯀꯔꯤ ꯇꯥꯕ꯭ꯔꯣ ꯀꯔꯤ ꯇꯥꯕ꯭ꯔꯣ
ꯈꯪꯗꯦ ꯑꯗꯨꯝ ꯇꯥꯏꯑꯦ
ꯏꯁ ꯍꯥꯏꯌꯣꯗ ꯀꯔꯤ ꯒꯌꯥꯟ ꯇꯧꯕ꯭ꯔꯣ
ꯏꯁ ꯏꯁ ꯂꯣꯛꯇꯥꯛꯇꯣ ꯆꯠꯈꯔꯕꯣ ꯅꯪ
ꯑꯗꯨꯃꯥꯏꯅ ꯁꯤꯜꯂꯛꯄꯅꯣ ꯍꯥꯏꯕꯅꯦ
ꯁꯤꯟꯔꯗꯤ ꯌꯥꯗ꯭ꯔꯦ
ꯑ ꯌꯥꯔꯣꯢ ꯑꯪ ꯅꯪ ꯆꯥꯗ꯭ꯔꯤ ꯑꯗꯨꯅ ꯈꯪꯉꯣꯏ ꯅꯪ ꯄꯣꯛꯈꯥꯏ ꯍꯥꯏꯕꯅꯤ ꯅꯪꯗ ꯈꯪꯉꯦ
ꯊꯣꯡꯉꯣ ꯂꯥꯛꯑꯣ ꯑꯗꯨꯗꯤ ꯃꯍꯥꯎ ꯇꯥꯡꯅꯕ
ꯇꯣꯡꯃꯣ ꯂꯥꯛꯑꯣ ꯑꯣꯛꯁꯥ ꯂꯩꯕꯤꯒꯦ
ꯁꯦꯡꯕ
ꯍꯣꯏ
ꯀꯔꯤ ꯆꯠꯐꯨ ꯍꯥꯏꯕ ꯑꯗꯨꯁꯨ ꯄꯣꯔꯛꯑꯣ
ꯑꯁ ꯄꯨꯔꯛꯄ ꯅꯠꯇꯦ ꯁꯤꯗ ꯅꯣꯏ ꯀꯥꯏꯗ ꯊꯣꯡꯒꯦꯔꯅꯦ
ꯑꯣ ꯆꯐꯨꯒ ꯑꯣꯛꯁꯥꯒ ꯄꯤꯔꯣꯑꯣ ꯑꯩ ꯁꯤꯗ ꯊꯣꯡꯖꯒꯦ ꯑꯗꯨꯝ
ꯏꯁ ꯀꯃꯥꯏꯅ ꯊꯣꯡꯒꯗꯣꯏꯕ
ꯃꯩ ꯏꯁ ꯃꯩ ꯂꯩꯇꯦꯅꯦ
ꯁꯤꯗ ꯂꯥꯎꯈ꯭ꯔꯣ ꯁꯤꯗ ꯊꯣꯡꯉꯣ ꯑꯗꯨꯒ ꯅꯪ ꯑꯗꯨꯝ ꯆꯠꯈ꯭ꯔꯣ ꯌꯥꯔꯦ
ꯑ
ꯑꯩ ꯆꯍꯧꯔꯒꯦ
ꯅꯪꯅ ꯍꯥꯏꯕꯁꯤꯗꯤ ꯅꯠꯇꯦ ꯅꯠꯇꯦ ꯑꯗꯨꯃꯥꯏ ꯍꯥꯏꯕ ꯅꯠꯇꯦ
ꯌꯥꯔꯦꯗ ꯇꯣꯛꯄꯤꯛ ꯇꯣꯁꯦ ꯂꯣꯛꯇꯥꯛ ꯀꯔꯤ ꯍꯥꯏꯕ
ꯑꯗꯨꯝ ꯆꯦꯟꯖ ꯇꯧꯔꯛꯀꯅꯣ ꯍꯥꯏꯕ
ꯑꯩꯒꯤ ꯏꯁꯇꯥꯏꯜ ꯂꯧꯔꯛꯀꯅꯣ ꯑꯗꯨꯃꯥꯏꯅ ꯇꯧꯔꯛꯀꯅꯨꯀꯣ
ꯇꯧꯔꯛꯇꯦꯗ ꯍꯥꯏꯕꯅꯤꯗ
ꯌꯦꯁ
ꯑꯩ ꯇꯧꯗꯦꯅ ꯍꯥꯏꯕ ꯈꯛꯇꯅꯤꯅ
ꯎꯝ ꯎꯁ ꯁꯨꯃꯥꯡ ꯁꯧꯄ꯭ꯔꯥ ꯃꯣꯔꯣꯛ ꯁꯥꯕ꯭ꯔꯥ ꯈꯪꯗꯦ ꯆꯠꯈ꯭ꯔꯦ
ꯀꯌꯥꯔꯛꯆꯠꯈ꯭ꯔꯦ
ꯑꯉꯥꯡ ꯑꯣꯏꯔꯤꯉꯩꯗ ꯑꯅꯤꯔꯛꯂꯥ ꯍꯧꯖꯤꯛꯇꯤ ꯆꯠꯇꯦ
ꯑꯝ ꯆꯠꯅꯤꯡꯕ꯭ꯔꯅꯦ
ꯑꯗꯨꯃꯛ ꯂꯥꯞꯄꯗꯨꯕꯨ
ꯏꯁ ꯂꯥꯞꯇꯦ
ꯂꯥꯞꯄꯦ
ꯂꯥꯞꯇꯦꯍꯦ
ꯂꯞꯄꯦ
ꯑꯦ ꯅꯣꯏ ꯄꯪꯆꯠ ꯆꯠꯇꯕꯩ ꯑꯣꯏꯔꯝꯅꯤ
ꯅꯍꯥꯟꯁꯨ ꯂꯣꯇꯁ ꯈꯣꯡꯉꯝꯄꯥꯥꯠꯀꯤ ꯆꯠꯄꯗꯨꯁꯨ ꯀꯔꯤꯝꯁꯨ ꯂꯥꯞꯄ꯭ꯔꯥ
ꯑꯌꯥ ꯈꯣꯡꯍꯥꯝꯄꯥꯥꯠꯇꯨ ꯂꯥꯞꯄ
ꯍꯣꯏ
ꯀꯔꯤꯗ ꯆꯠꯄꯅꯣ
ꯑꯣꯛꯇꯣꯗ
ꯑꯗꯨꯒꯤꯅꯤꯅ ꯑꯗꯨ ꯂꯣꯛꯇꯥꯛ ꯂꯦꯛꯇꯨꯗꯤ ꯑꯩꯈꯣꯏ ꯑꯩꯈꯣꯏ ꯌꯨꯝꯗꯒꯤ ꯆꯠꯈ꯭ꯔꯗꯤꯀꯣ ꯈꯨꯟꯗ ꯍꯥꯏꯕ ꯈꯣꯏꯍꯨꯝꯅ ꯆꯠꯂꯗꯤ ꯇ꯭ꯋꯦꯟꯇꯤ ꯐꯥꯏꯚ ꯊꯥꯔꯇꯤ ꯃꯤꯅꯤꯁ ꯀꯨꯝꯕꯀꯣ
ꯅꯣꯏꯗꯤ
ꯊꯥꯔꯇꯤ ꯃꯤꯅꯤꯠꯁꯇꯤ ꯌꯧꯐꯣꯠꯗꯦ ꯍꯣꯏ ꯅꯛꯑꯦ ꯂꯣꯛꯇꯥꯛ ꯌꯧꯗ꯭ꯔꯤꯉꯩꯗ ꯀꯦꯅꯦꯜ ꯑꯃ ꯂꯩꯕꯗꯣ ꯈꯪꯕ꯭ꯔꯣ
ꯎꯝ ꯈꯪꯉꯦꯡ
ꯃꯣꯏꯔꯥꯡ ꯌꯧꯗ꯭ꯔꯤꯉꯩꯗ ꯑꯗꯨ ꯀꯦꯅꯦꯜ ꯔꯣꯝꯗꯒꯤ ꯑꯗꯨꯝ ꯀꯣꯃꯛꯛꯄꯗ ꯔꯥꯏꯠꯇ ꯒꯦꯠ ꯑꯃ ꯂꯩꯕꯅꯦ ꯂꯣꯛꯇꯥꯛ ꯄ꯭ꯔꯣꯖꯦꯛ ꯍꯥꯏꯅꯀꯣ ꯑꯩꯈꯣꯏꯗꯤ ꯑꯗꯨꯗ ꯀꯥꯈ꯭ꯔꯅꯦꯕ ꯌꯨꯝ ꯆꯠꯅꯕ ꯑꯗꯨꯔꯣꯝꯗ
ꯅꯣꯏꯗꯤ ꯌꯥꯝ ꯅꯨꯡꯉꯥꯏꯅ ꯂꯣꯛꯇꯞ ꯃꯅꯛꯇ
ꯑꯩꯈꯣꯏ ꯈꯨꯟꯗꯒꯤ ꯑꯗꯨꯝ ꯌꯦꯡꯕ ꯃꯇꯝꯗ ꯑꯗꯨꯝ ꯎꯈ꯭ꯔꯦ ꯂꯣꯛꯇꯥꯛꯇꯤ ꯗ꯭ꯌꯨꯗꯣ
ꯌꯥꯝ ꯐꯕ ꯋꯥꯅꯤꯅꯦ
ꯌꯥꯝ ꯄꯥꯗꯦꯗ
ꯑꯗꯨꯒꯨꯝꯕꯗ ꯄꯣꯛꯇꯕꯤꯗ ꯑꯣꯏꯔꯣꯏꯗꯧꯕ ꯂꯝꯕꯤ ꯃꯅꯥꯛꯇ ꯄꯣꯛꯁꯜꯂꯒ ꯎꯝꯍꯨꯝ ꯍꯣꯏꯅꯦ ꯁꯥꯎꯅꯤꯡꯉꯦ
ꯇꯧꯔ ꯂꯩꯅ
ꯀꯩꯕꯥ
ꯃꯐꯝ ꯐꯖꯩꯕ ꯅꯣꯏꯔꯣꯝꯗꯁꯨ ꯂꯝꯕꯤꯁꯤꯡꯗꯣ ꯑꯗꯨꯝ ꯃꯇꯥꯏ ꯃꯇꯥꯏꯗ ꯄꯤꯛꯅꯤꯛ ꯇꯧꯕ ꯌꯥꯕꯒꯨꯝ ꯄꯤꯛꯅꯤꯛ ꯆꯠꯄ ꯌꯥꯕ
ꯑꯁ ꯑꯗꯨꯒ ꯃ ꯂꯣꯛꯇꯥꯛ ꯑꯗꯨꯅ ꯃꯔꯝ ꯍꯥꯏꯗꯤ ꯅꯨꯡꯉꯥꯏꯌꯦꯅ
ꯎꯝ ꯑꯁ ꯂꯣꯛꯇꯥꯛꯇꯤ ꯍꯣꯏ ꯐꯗꯤ ꯐꯖꯩ ꯑꯗꯨ ꯑꯣꯏꯔꯁꯨ ꯑꯗꯨꯝ ꯆꯥꯕ ꯊꯛꯄ ꯃꯐꯝ ꯂꯩꯇꯦꯅ
ꯍꯥꯏ ꯑꯗꯨꯃꯗꯤ ꯑꯥ ꯑꯥ ꯑꯩꯗꯤ ꯕꯣꯠꯀꯨꯝꯕ ꯇꯧꯕꯁꯦ ꯌꯥꯝ ꯀꯤꯌꯦ
ꯑꯁ ꯀꯩꯒꯤ ꯀꯤꯕ꯭ꯔꯅꯦ ꯂꯥꯏꯐ ꯖꯦꯛ
ꯈꯪꯗꯦ ꯂꯥꯏꯐ ꯖꯤꯀꯦꯠ ꯍꯥꯞꯄꯁꯨ ꯀꯅꯥꯅ
ꯄꯩꯁꯥꯗꯥ ꯇꯥꯡꯕꯅꯦꯍꯦ ꯕꯣꯠꯀꯤꯗꯣ
ꯇꯥꯡꯈ꯭ꯔꯦ ꯍꯥꯟꯅꯗꯤ ꯑꯩ ꯑꯉꯥꯡ ꯑꯣꯏꯔꯤꯉꯩꯒꯗꯤ ꯑꯥ ꯃꯤ ꯑꯃꯒꯤ ꯍꯣꯡꯃꯅꯤ ꯌꯥꯝꯅ ꯍꯥꯟꯅꯗꯤ
ꯎꯝ ꯍꯟꯗꯛꯇꯤ ꯄꯨꯡꯅ ꯆꯠꯈ꯭ꯔꯦ
ꯄꯨꯡ
ꯎꯝ ꯇꯥꯏꯃꯤꯡꯗꯀꯣ ꯊꯥꯔꯇꯤ ꯃꯤꯅꯤꯠꯁ ꯋꯥꯟ ꯑꯋꯥꯔ ꯇꯨ ꯑꯋꯥꯔ ꯑꯩꯈꯣꯏ ꯅꯍꯥꯟ ꯇꯨꯔꯑꯋꯥꯔꯒꯥ ꯇꯣꯡꯕ ꯐꯦꯃꯤꯂꯤ ꯆꯠꯄ ꯃꯇꯝꯗ ꯑꯁ
ꯀꯌꯥ ꯄꯤꯕ꯭ꯔꯣ
ꯂꯤꯁꯤꯡ ꯑꯅꯤꯒ ꯀꯌꯥꯔ ꯑꯍꯨꯝ ꯑꯍꯨꯝ ꯌꯧꯗꯤ ꯌꯥꯎ ꯐꯥꯇꯦꯗ ꯇꯨ ꯄꯣꯏꯟ ꯁꯚꯦꯒꯂꯥ ꯇꯨ ꯄꯣꯏꯟ ꯐꯥꯏꯚꯔꯥ
ꯀꯌꯥꯔ ꯅꯣꯏ
ꯃꯤ ꯁꯚꯦꯟ ꯑꯩꯠ ꯑꯣꯏꯔꯝꯅꯤ
ꯎꯝ ꯑꯗꯨ ꯌꯥꯝ ꯌꯥꯝꯅ ꯂꯧꯋꯦꯅꯦ
ꯌꯥꯝ ꯂꯧꯕꯅꯦ ꯑꯉꯥꯡ ꯄꯤꯛꯇꯋꯥ ꯄꯤꯊꯋꯥꯁꯤꯡꯁꯨ ꯌꯥꯏꯕꯀꯣ
ꯅꯪ ꯅꯪ ꯍꯩꯠ ꯀꯌꯥꯔ
ꯑꯌꯣ ꯌꯥꯝ ꯅꯦꯝꯃꯤꯗ ꯐꯥꯏꯚ ꯄꯣꯏꯟ ꯋꯥꯟ ꯈꯥꯛꯛꯇꯅꯦ
ꯅꯆꯤꯡ ꯊꯥꯅꯨ ꯑꯗꯨꯃꯥꯏꯅ
ꯐꯥꯏꯚ ꯌꯧꯗꯦꯗ ꯐꯣꯔ ꯄꯣꯏꯟ ꯋꯥꯟꯅꯅꯦ
ꯑꯣ ꯐꯥꯏꯚ ꯋꯥꯟꯗꯒꯤ ꯐꯣꯔ ꯆꯠ ꯑꯣ ꯑ ꯈꯪꯉꯦ ꯈꯪꯉꯦ ꯁꯦꯡꯕ ꯍꯥꯏꯔꯛꯑꯣ
ꯐꯥꯏꯚ ꯐꯥꯏꯚ ꯀꯨꯝꯕ ꯈꯛꯇꯅꯤꯗ
ꯈꯥꯏ ꯈꯥꯏ
ꯎꯝ
ꯌꯥꯔꯔꯣꯏ ꯑꯩꯗꯤ ꯀꯌꯥ ꯋꯥꯡꯒꯦꯔ
ꯅꯪꯔꯣ ꯅꯪꯁꯤ ꯌꯥꯝ ꯋꯥꯡꯗꯦꯗ ꯋꯥꯡꯕꯨꯗꯤ ꯋꯥꯡꯉꯦ ꯐꯥꯏꯚ ꯊ꯭ꯔꯤ ꯐꯥꯏꯚ ꯇꯨ ꯑꯗ꯭ꯋꯥꯏ ꯅꯪ ꯃꯥꯜꯂꯦ
ꯑꯩꯔꯣ ꯐꯥꯏꯐ ꯈꯛꯇꯅꯦ ꯑꯩ
ꯐꯥꯏ ꯑꯁ ꯅꯨꯄꯤꯗꯤ ꯌꯥꯝ ꯋꯥꯡꯕ ꯐꯖꯗꯕꯅꯤꯅ ꯈꯔ ꯇꯦꯟꯇꯛ ꯇꯧꯔꯒꯀꯣ ꯈꯔ ꯇꯦꯟꯕꯗ ꯐꯖꯩꯗꯥ
ꯗꯨꯃꯥꯏꯅꯔꯥ ꯅꯪꯒꯤ ꯅꯁꯛ
ꯍꯣꯏ ꯀꯩꯕ
ꯍꯥꯥ
ꯀꯩ ꯍꯥꯏꯕꯅꯣ
ꯍꯥꯏꯗꯦ
ꯏ
ꯅꯪ ꯅꯨꯕꯤꯔꯣ ꯀ꯭ꯂꯁ ꯀꯃꯥꯏ ꯇꯧꯔꯤꯒꯦ
ꯑꯩ ꯅꯨꯄꯤꯔꯣ
ꯀꯔꯤꯔꯣ ꯀꯝꯄ꯭ꯌꯨꯇꯔ ꯀ꯭ꯂꯥꯁ ꯀꯃꯥꯏꯅ ꯇꯧꯕ꯭ꯔꯥ ꯍꯪꯉꯅꯦ
ꯀꯝꯄ꯭ꯌꯨꯇꯔ ꯀ꯭ꯂꯥꯁꯔꯣ
ꯑꯧ
ꯀꯔꯤ ꯀꯩꯗꯧꯋꯦ ꯍꯥꯏꯕ
ꯆꯠꯄ꯭ꯔꯣ ꯅꯨꯡꯉꯥꯏꯕ꯭ꯔꯣ ꯍꯪꯒꯅꯦ
ꯍꯣꯏ ꯑꯗꯨꯝ ꯉꯔꯥꯡꯗꯤ ꯆꯠꯇꯦꯔ
ꯑꯣ ꯀꯩ ꯑꯦꯛꯖꯥꯝ
ꯈꯣꯏꯗ ꯅꯠꯇꯦ ꯕꯦꯠꯆ ꯑꯍꯥꯟꯕꯁꯤꯡꯗꯣ ꯊꯥꯕ ꯑꯃ
ꯊꯥꯕꯤꯕ ꯅꯪꯅ
ꯂꯥꯎꯑꯣ ꯊꯣꯛꯄ
ꯑꯣ ꯑꯣ
ꯀꯣꯂꯦꯖꯇ ꯑꯦꯠ ꯁꯦꯃꯤꯁꯇꯔ ꯇꯧꯕꯒꯤ ꯁꯨꯇꯤ ꯊꯥꯏꯅ
ꯍꯣꯏ
ꯑꯗꯨꯒꯨꯝꯕꯅꯤꯗ
ꯑꯣ ꯗꯨꯃꯥꯏꯅꯔꯥ
ꯍꯣꯏ ꯑꯗꯨꯃꯥꯏꯅꯅꯦ ꯅꯪ ꯇꯨꯝꯒꯦ ꯍꯥꯏꯔꯣ ꯍꯧꯖꯤꯛ
ꯅꯪꯅ ꯑꯃ ꯇꯝꯂꯛꯈ꯭ꯔꯕ
ꯅꯠꯇꯦꯗ ꯅꯪ ꯑꯃꯨꯛ ꯑꯩꯗꯣ ꯀꯔꯤ ꯍꯥꯏꯁꯤꯔ
ꯀꯔꯤ
ꯅꯪꯒꯤ ꯈꯟꯕꯗꯣ ꯅꯨꯡꯁꯤꯔꯛꯈ꯭ꯔꯕ ꯅꯪ ꯇꯨꯝꯅꯤꯡꯉꯦ ꯍꯥꯏꯕꯗꯣ ꯇꯨꯝꯍꯟꯗꯕ
ꯑꯦꯁ ꯅꯪ ꯆꯛꯆꯥ ꯂꯣꯏꯔꯅꯤ ꯂꯣꯏꯕ ꯉꯥꯏꯕꯅꯤ ꯑꯩꯅ ꯑꯗꯨꯝ ꯐꯥꯒꯤ ꯇꯧꯔ ꯇꯨꯝ ꯇꯨꯝꯅꯤꯡꯉꯦ ꯍꯥꯏꯕ ꯋꯥꯅꯦ
ꯎꯝ ꯏꯁꯀꯗꯔ ꯌꯥꯝ ꯐꯩꯌꯦꯅ ꯅꯪꯗꯤ ꯏꯁꯀꯗꯔ ꯌꯥꯝ ꯐꯩꯅ
ꯑꯩꯅ ꯑꯩꯅ ꯉꯥꯏꯌꯦ ꯍꯥꯏꯔꯗꯤ ꯅꯪ ꯇꯞꯅ ꯆꯥꯉꯕ
ꯏ ꯏ ꯏ ꯏ
ꯍꯧꯒꯤ ꯇꯨꯝꯃꯒꯦ ꯍꯥꯏꯔꯗꯤ ꯁꯨꯁꯨꯨ ꯁꯨꯁꯨ ꯆꯥꯔꯒ ꯅꯪꯁꯨ ꯇꯥꯁꯨꯕꯅꯤ ꯉꯥꯏꯅꯤꯅꯀꯣ ꯑꯣ ꯁꯣꯔꯤ ꯍꯥꯏ ꯐꯔꯗ ꯁꯣꯔꯤ
ꯇꯧꯒꯗꯨ ꯀ
ꯁꯣꯏꯕꯅꯦꯦ ꯑꯁꯣꯏꯕꯅꯦ ꯁꯣꯏꯕ ꯍꯥꯏꯕꯁꯦ ꯇꯝꯕ ꯉꯝꯗꯦ ꯈꯪꯕ꯭ꯔꯦ
ꯏ ꯏ ꯏ ꯏ
ꯎꯝ
ꯋꯥꯗꯤ ꯐꯖꯅ ꯍꯥꯏꯕ ꯍꯩꯔꯦꯅꯦꯍ
ꯍꯩꯕꯅꯦ ꯀꯔꯣ ꯂꯣꯌꯔ ꯇꯝꯕ ꯆꯠꯀꯦ ꯇꯧꯕꯅꯤꯅ ꯌꯥꯗꯕꯅꯤꯗꯥꯛ
ꯑ ꯇꯃ ꯀꯩꯅꯣ
ꯑꯩꯅ ꯄꯣꯏꯟ ꯉꯥꯡꯕꯗꯣ ꯄꯣꯏꯟ ꯅꯠꯇꯕ ꯑꯣꯏꯔꯣꯏꯗꯧꯕ ꯉꯥꯡꯕ ꯑꯗꯨ
ꯑꯦ ꯅꯣꯡꯁꯤ ꯆꯨꯗꯤ ꯆꯨꯒꯅꯤꯀꯣ ꯑꯁꯃꯥꯏ ꯍꯥꯏꯕꯤꯒꯦ
ꯁꯨꯒꯦꯔꯥ ꯉꯥꯏꯖꯔꯒꯦ ꯉ ꯉꯥꯏꯖꯔꯒꯦ
ꯉꯥꯏ ꯉꯥꯏꯌꯣ ꯉꯥꯏꯣ ꯃꯐꯝ ꯑꯃꯗꯗꯤ ꯆꯨꯔꯝꯀꯅꯤ ꯍꯧꯖꯤꯛꯁꯦ
ꯑ ꯌꯥꯝ ꯈꯪꯉꯦ ꯀꯣꯕꯦꯗ ꯍꯪꯉꯁꯦ
ꯑꯁ ꯑꯩꯣꯏ ꯑꯩꯈꯣꯏ ꯋꯦꯗꯔ ꯄꯥꯔꯅꯤ ꯀꯩꯅꯣ
ꯋꯦꯗꯔ ꯔꯤꯄꯣꯔꯠ ꯄꯥꯏꯔꯝꯕ꯭ꯔꯣ
ꯄꯥꯏꯕꯅꯦ
ꯋꯥ ꯑꯣꯣꯇꯣꯒ꯭ꯔꯥꯐ ꯑꯟ ꯍꯒꯦ
ꯂꯎ ꯂꯥꯛꯎ ꯑꯩꯅ ꯂꯥꯛꯀꯦꯔꯣꯅꯦ ꯑꯗꯨꯁꯨ
ꯍꯣꯏ ꯂꯁ ꯂꯥꯛꯇ꯭ꯔꯗꯤ ꯀꯔꯤꯒꯤ ꯑꯩꯗꯤ ꯂꯥꯛꯀꯦꯔꯣ
ꯑꯣꯛꯇꯣꯒ꯭ꯔꯥꯐ ꯂꯧꯅꯤꯡꯉꯥꯏ ꯑꯩꯅ ꯂꯥꯛꯑꯗꯤ ꯂꯣꯏꯔꯦꯗ ꯅꯪꯁꯨ ꯐꯖꯃꯟꯗꯦꯗ
ꯏꯁ ꯗꯤꯔꯒꯦꯇ ꯊ ꯍꯥꯏꯗꯤ
ꯗꯦꯗꯤꯀꯦꯇꯦꯠ ꯅꯠꯇ
ꯅꯪ ꯐꯥꯎꯅꯤꯡꯕ ꯐꯥꯎꯅꯤꯡꯗꯕ꯭ꯔꯥ ꯑ ꯑꯗꯨꯥꯏꯅꯤꯡꯥꯎꯗꯣ
ꯐꯥꯎꯅꯤꯡ ꯗꯦ
ꯅꯪ ꯑꯁꯤꯁꯤ ꯍꯣꯂꯛꯑꯗꯤ ꯑꯩ ꯏꯕꯤꯒꯤꯅꯦ ꯑꯁꯤꯒꯤ ꯅ꯭ꯌꯨꯁ ꯔꯤꯄꯣꯔꯇꯔꯁꯦ ꯐꯦꯟꯒꯤ ꯌꯨꯝꯐꯥꯎ ꯂꯥꯛꯑꯦ ꯍꯥꯏꯔꯒ
ꯀꯥꯏꯗ ꯏꯕꯤꯗꯣꯏꯕ ꯏ ꯏꯁ ꯑꯗꯨ ꯅꯪꯅ ꯍꯦꯟꯅ ꯊꯥꯎꯔ ꯑꯃꯨ ꯃꯥꯂꯒ
ꯑꯅ
ꯎꯝ ꯅꯪ ꯏꯕꯤꯒꯦ ꯑꯩ ꯏꯔꯒ ꯅꯪ ꯍꯦꯟꯅ ꯐꯥꯎꯗꯣꯏꯅꯦꯒ ꯍꯥꯏꯕꯗ
ꯑꯁ ꯑꯩꯅ ꯍꯥꯏꯕꯗꯤ ꯉꯥꯏꯣ ꯅꯪ ꯃ꯭ꯌꯨꯖꯤꯁꯤꯌꯥꯟꯔ
ꯑꯩꯔꯣ
ꯍꯣꯏ
ꯃꯦꯗ
ꯕꯁ ꯄꯥꯏꯕ ꯑꯣꯏꯗ
ꯍꯣꯏ ꯄꯥꯝꯃꯒꯤꯅꯤꯗ
ꯌꯥꯝ ꯐꯩꯅ
ꯀꯩꯗ
ꯑꯩꯁꯨ ꯒꯤꯗꯔ ꯁꯥꯟꯅꯔꯝꯃꯦ ꯈꯨꯠ ꯇꯠꯄ ꯌꯦ ꯇꯣꯛꯈ꯭ꯔꯦ
ꯀꯨꯇꯠꯄ
ꯇꯠꯄ ꯍꯥꯏꯕꯗꯤ ꯑꯩꯅ ꯄꯥꯏꯃꯜꯂꯗꯤ ꯅꯥꯔꯛꯄꯗꯣ ꯏꯁꯇ꯭ꯔꯤꯡ ꯐꯥꯎ ꯄꯥꯏꯕ ꯉꯝꯔꯛꯇꯕꯗꯒꯤꯣꯛꯈ꯭ꯔꯦ
ꯍꯥꯟꯅ ꯍ ꯌ ꯑꯍꯥꯟꯕ ꯇꯧꯔꯛꯄꯗꯗꯤ ꯑꯗꯨꯝ ꯅꯥꯕꯅꯤꯅ ꯑꯩꯈꯗꯤ ꯅꯥꯗ꯭ꯔꯦꯅ ꯀꯩ ꯍꯥꯏꯁꯤꯔꯥ ꯂꯦꯌꯥꯔꯣ ꯈꯨꯠꯀꯤ ꯂꯦꯌꯔꯗꯣ ꯑꯗꯨꯝ ꯀꯜꯂꯒ ꯂꯩꯈ꯭ꯔꯦꯕ
ꯍꯣꯏ ꯃꯤꯅꯗꯤ ꯍꯥꯏꯕꯅꯦ ꯑꯗꯨꯝ ꯇꯧꯑꯣꯣ ꯅꯐꯨꯠ ꯀꯂꯛꯀꯅꯤ ꯍꯥꯏꯔ ꯑꯗꯨ ꯅꯍꯟꯕꯒꯤ ꯊꯣꯛ ꯑ ꯁꯂꯨꯇ ꯐꯥꯎꯁꯨ ꯍꯥꯞ ꯐ꯭ꯔꯕꯅꯦ ꯍꯦ ꯅꯥꯟꯕꯣ
ꯈꯣꯡꯕꯨꯗꯤ ꯍꯩꯔꯕꯝꯅꯤꯅ
ꯍꯧꯖꯤꯛꯇꯤ ꯀꯤꯐꯥꯎꯁꯨ ꯊꯣꯛꯇ꯭ꯔꯦ ꯁꯤꯒꯤ ꯁꯤꯒꯤ ꯆꯤꯡꯅꯔꯒ ꯀꯔꯤ ꯀꯤ ꯁꯣꯏꯛꯔꯕꯦ
ꯁꯦ ꯒꯤꯇꯥꯔꯗꯤ ꯍꯣꯏ ꯌꯥꯝꯅꯗꯤ ꯍꯩꯇꯦꯗ ꯑꯗꯨꯝ